ꯍꯣꯏ
ꯐꯣꯟꯁꯦ ꯎꯝ ꯑꯣ ꯇꯥꯔꯦ ꯇꯥꯔꯦ
ꯆꯥꯈꯔꯦ
ꯎꯝ ꯀꯩ ꯏꯟꯁꯥꯡ ꯆꯥ ꯃꯣ
ꯑ ꯉꯁꯤꯗꯣ ꯀꯩꯅꯣ ꯍꯣꯏ ꯇꯥꯏꯌꯦ ꯇꯥꯏꯌꯦ ꯉꯁꯤꯗꯨ ꯀꯩ ꯆꯥꯕꯅꯣ ꯀꯥꯎꯈꯔꯦꯅꯦ ꯑꯁ
ꯆꯥꯛꯆꯥ ꯌꯥꯝ
ꯀꯩꯅꯣ ꯑꯣ ꯆꯅꯥ ꯆꯥ ꯆꯅꯥ ꯆꯅꯥ ꯆꯥꯏ ꯆꯅꯥ ꯆꯅꯥꯒ ꯍꯋꯥꯏꯗꯥꯜ
ꯆꯥꯛꯀ ꯆꯅꯥꯒ
ꯍꯣꯏ ꯅꯪꯗꯤ
ꯎꯝ ꯑꯩꯈꯣꯏꯒꯤꯁꯨ ꯑꯥ ꯁꯣꯏꯕꯨꯝ ꯏꯔꯣꯝꯕ ꯆꯥꯏ ꯑꯩꯈꯣꯏꯒꯤ
ꯑꯣ ꯍꯥꯎꯕꯅꯤ ꯅꯣꯏꯒꯤꯁꯨ
ꯎꯝ
ꯌꯨꯝꯗ ꯂꯩꯔꯤꯕꯣ
ꯎꯝ ꯂꯩꯌꯦ ꯌꯥꯝ ꯂꯥꯡꯉꯦ ꯑꯗꯨꯅ ꯇꯧꯕꯝ ꯈꯪꯗꯦ ꯂꯩꯕꯁꯦ
ꯀꯔꯝ ꯀꯥꯟ ꯍꯂꯛꯀꯅꯤ
ꯑ ꯍꯥꯡꯆꯤꯠꯀꯨꯝꯕ ꯍꯥꯡꯆꯤꯠꯀꯨꯝꯕ ꯂꯥꯛꯍꯜꯂꯛꯄ ꯌꯥꯏ ꯍꯌꯦꯡꯗꯤ ꯂꯩꯔꯒ
ꯑꯣ
ꯑꯥꯗ ꯂꯩꯕꯗꯗꯤ ꯑꯗꯨꯝ ꯂꯥꯛꯗꯕꯒꯤ ꯅꯨꯡꯉꯥꯏꯌꯦꯕ ꯆꯤꯛꯄꯗꯣ ꯁꯤꯗꯗꯤ ꯑꯗꯨꯝ ꯇꯧꯕ ꯈꯣꯠꯄꯗꯣ ꯂꯥꯡꯕꯒꯤ ꯌꯥꯗꯦ
ꯎꯝ
ꯄꯨꯡ ꯀꯌꯥꯗ ꯑꯣ ꯀꯩꯅꯣ ꯉꯥꯛꯇꯪ ꯄꯣꯊꯥꯔꯝꯕꯅꯤꯗ ꯄꯨꯡ ꯀꯌꯥꯗ ꯇꯨꯝꯒꯦ ꯉꯔꯥꯡꯗꯤ ꯅꯪꯗꯤ
ꯉꯔꯥꯡ ꯄꯨꯡ ꯀꯌꯥꯅꯣ ꯀꯥꯎꯒ꯭ꯔꯦ ꯑꯗꯨꯝ ꯌꯦꯡꯅ ꯎꯝ ꯐꯣꯟꯁꯦ ꯅꯝꯅ ꯅꯝꯅ ꯑꯗꯨꯝ ꯇꯨꯝ ꯂꯩꯔꯝꯃꯦ ꯈꯪꯍꯧꯗ꯭ꯔꯦ
ꯒ꯭ꯌꯥꯟ ꯇꯥꯍꯧꯗ꯭ꯔꯦ ꯊꯦꯡꯉꯀꯥꯟꯗ
ꯑ ꯋꯥꯔꯦ ꯉꯁꯤꯗꯤ ꯉꯁꯥꯏ ꯑꯌꯨꯛ ꯉꯟꯇꯥ ꯍꯧꯒꯠꯄ ꯕꯣꯜ ꯌꯦꯡꯕ ꯄꯨꯡ ꯃꯔꯤ ꯈꯥꯏꯒꯤ ꯄꯣꯔꯇꯨꯒꯜꯒꯤ ꯂꯩꯕ ꯉꯁꯤꯁꯤ ꯑꯗꯨꯒꯤ ꯌꯦꯡꯕꯅꯤꯗ
ꯎꯝ ꯑꯣ ꯉꯁꯥꯏ ꯊꯥꯒꯠꯂꯛꯄ ꯃꯌꯥꯝ ꯊꯥꯒꯠꯂꯛꯄ ꯎꯏ
ꯎꯝ
ꯌꯦꯡꯕꯨꯗꯤ ꯌꯦꯡꯗꯦ
ꯎꯝ ꯎꯝ ꯎꯝ
ꯑꯩ ꯑꯩꯒꯤꯁꯤ ꯃꯤ ꯂꯥꯡꯕ ꯃꯈꯣꯟ ꯇꯥꯗꯕ ꯅꯠꯇ꯭ꯔ
ꯇꯥꯗꯦ ꯇꯥꯗꯦ ꯑꯃꯇ ꯇꯥꯗꯦ ꯌꯥꯝ ꯆꯤꯛꯑꯦ
ꯑꯉꯥꯡ ꯂꯩꯔꯝ ꯑꯉꯥꯡ ꯂꯥꯡꯉꯦꯕ ꯑꯉꯥꯡ ꯃꯆꯥ ꯑꯣꯏꯕꯒꯤ ꯀꯞꯄ ꯀꯩ ꯀꯩ ꯇꯧꯕꯗꯣ
ꯑꯣꯀꯦ ꯅꯨꯡꯉꯥꯏꯕ꯭ꯔꯣ ꯌꯨꯝ ꯆꯠꯄꯗꯤ
ꯎꯝ ꯅꯨꯡꯉꯥꯏꯌꯦ ꯌꯨꯝ ꯆꯠꯄꯁꯦ ꯑꯗꯣ ꯁꯤ ꯇꯧꯕꯒꯤ ꯍꯥꯏꯔꯗꯤ ꯑꯥꯗ ꯂꯩꯕꯅꯗꯤ ꯅꯨꯡꯉꯥꯏ
ꯋꯥꯔꯤ ꯁꯥꯕꯒꯤꯀꯣ
ꯗꯤ ꯑꯗꯨꯝ ꯁꯨꯇꯤ
ꯀꯔꯤ ꯍꯥꯏꯕ
ꯁꯨꯇꯤ ꯑꯗꯨꯝ ꯀ꯭ꯂꯥꯁ ꯆꯠꯇꯣꯏꯅꯤꯅ ꯑꯗꯨꯝ ꯂꯩꯕꯁꯦ ꯋꯥꯏꯑꯦ ꯇꯧꯐꯝ ꯈꯪꯗꯦ
ꯍꯣꯏ
ꯆꯠꯂꯤꯉꯩ ꯃꯇꯝꯗꯅ ꯑꯃꯨꯛ ꯆꯠꯅꯤꯡꯗꯕꯤ ꯇꯧꯋꯦ ꯑꯗꯨꯒ
ꯑꯗꯨꯅꯦ
ꯎꯝ ꯅꯍꯥꯟꯋꯥꯏ ꯅꯣꯏꯁꯨ ꯇꯧꯔꯛꯄ꯭ꯔ ꯁꯨꯃꯥꯏꯅ
ꯍꯣꯏ ꯁꯨꯃꯥꯏꯅ ꯇꯧꯔꯛꯑꯦ ꯑꯗꯣ ꯀꯣꯂꯦꯖ ꯀꯥꯔꯤꯉꯩꯗꯗꯤ ꯀ꯭ꯂꯥꯁ ꯆꯠꯅꯤꯡꯗꯦ ꯑ ꯀꯥꯕ ꯂꯣꯏꯔ ꯀꯥꯟꯗ ꯑꯃꯨꯛ ꯀꯣꯂꯦꯖ ꯀꯥꯅꯤꯡꯉꯛꯄ ꯍꯣꯏ ꯀꯣꯂꯦꯖ ꯀꯥꯕ ꯃꯇꯝꯗ ꯅꯨꯡꯉꯥꯏꯗ ꯃꯥꯁꯇꯔ ꯇꯝꯕ ꯃꯇꯝꯕꯨꯗꯤ ꯍꯥꯏꯕꯗꯤ ꯃꯥꯁꯇꯔꯗꯨꯗꯤ ꯊꯋꯥꯏꯗꯨ ꯈꯤꯇꯡ ꯄꯨꯛꯅꯤꯡ ꯆꯪꯅ ꯇꯝꯃꯦꯕꯀꯣ ꯁꯤꯔꯤꯌꯦꯁ ꯇꯧꯅ ꯍꯣꯏ ꯅꯨꯡꯉꯥꯏꯌꯦ ꯃꯥꯁꯇꯔ ꯇꯝꯕꯁꯨ ꯁꯦꯔꯦꯁ ꯇꯧꯔꯛꯄꯗꯣ ꯑꯗꯣ ꯈꯤꯇꯪ ꯂꯥꯡꯕ ꯈꯣꯠꯄꯒꯤ ꯍꯥꯏꯔꯒꯗꯤ ꯗꯤ ꯑꯩꯈꯣꯏ ꯒ꯭ꯔꯦꯖꯨꯑꯦꯠ ꯇꯧꯔꯤꯉꯥꯏ ꯀꯣꯂꯦꯖ ꯀꯥꯔꯤꯉꯩ ꯃꯇꯝꯗ ꯀꯣ ꯑꯗꯨꯅ ꯈꯤꯇꯡ ꯅꯨꯡꯉꯥꯏ ꯅꯨꯡꯉꯥꯏꯕꯕꯨꯗꯤ
ꯍꯣꯏ ꯃꯥꯁꯇꯔꯅ ꯑꯃꯨꯛ ꯆꯍꯤꯁꯤ ꯇꯦꯟꯈ꯭ꯔꯦ ꯀꯣꯂꯦꯖꯀ ꯌꯦꯡꯅꯔꯗꯤ
ꯍꯣꯏ
ꯑꯗꯨꯒꯤꯁꯨ ꯑꯣꯏꯗꯣꯏꯅꯦ ꯑꯗꯨ ꯍꯧꯖꯤꯛꯅ ꯑꯃꯨꯛ ꯀꯥꯅꯤꯡꯉꯛꯑꯦ
ꯍꯣꯏ
ꯌꯨꯝ ꯂꯩꯕꯁꯦ ꯅꯨꯡꯉꯥꯏꯇꯦ
ꯀꯩ ꯃꯊꯦꯜ ꯆꯥꯔꯒꯦ ꯀꯩꯅꯣ ꯏꯔꯣꯝꯕ ꯆꯥꯏꯌꯦꯕ ꯅꯣꯏ
ꯑꯥ ꯁꯣꯏꯕꯨꯝ ꯏꯔꯣꯝꯕ ꯆꯥꯏꯌꯦ ꯍꯧꯖꯤꯛ ꯋꯥꯏꯗꯪ ꯆꯥꯔꯦ ꯆꯥꯛꯇꯣ ꯉꯁꯥꯏꯗꯤ ꯆꯥꯅꯤꯡꯗꯦꯅ
ꯎꯝ ꯊꯦꯡꯉꯗꯤꯅꯨꯡꯗꯥꯡꯁꯨ ꯑꯃꯨꯛ ꯊꯦꯡꯅ ꯆꯥꯔꯅꯤꯅꯦ ꯑꯗꯨꯗꯤꯀꯣ ꯊꯦꯡꯅ ꯆꯥꯔꯕꯅꯤꯅ
ꯀꯩꯁꯨ ꯌꯥꯝ ꯊꯦꯡꯗꯧ ꯃꯥꯟꯗꯦ ꯄꯨꯡ ꯇꯔꯦꯠ ꯄꯨꯡꯈꯥꯏ ꯇꯔꯦꯠ ꯑꯗꯨꯋꯥꯏꯗ ꯆꯥꯗꯧ ꯃꯥꯜꯂꯦ ꯍꯧꯖꯤꯛꯀꯤꯗꯤ ꯑꯩꯅ ꯆꯥꯅꯤꯡꯗꯕꯩ ꯆꯥꯅꯤꯡꯗꯦ ꯆꯥꯗꯕ
ꯑꯥ ꯁꯥꯕꯅ ꯂꯣꯏꯔꯦ ꯉꯁꯤꯗꯤ ꯑꯩꯈꯣꯏꯁꯨ ꯅꯨꯡꯁꯥꯁꯦ ꯅꯣꯡ ꯇꯥꯗ꯭ꯔꯦ ꯅꯨꯡꯁꯥ ꯌꯥꯝ ꯁꯥꯏꯌꯦ ꯉꯁꯤꯗꯤ
ꯍꯝ ꯁꯤꯗꯁꯨ ꯁꯥꯏ
ꯑꯁ ꯎꯝ
ꯁꯥꯔꯁꯨ ꯀꯩꯁꯨ ꯌꯥꯝꯅ ꯀꯩꯅꯣ ꯇꯧꯕꯗꯨꯗꯤ ꯑꯣꯏꯔꯝꯃꯣꯏ ꯑꯣꯏꯕ꯭ꯔꯣ
ꯍꯣꯏꯗ ꯀꯩꯝꯇ ꯇꯧꯗꯦꯗ
ꯎꯝ ꯅꯍꯥꯝꯈꯩ ꯍꯥꯏꯔꯗꯤ ꯁꯥꯕꯒꯤ ꯑꯣꯏꯔꯝꯅꯤ
ꯍꯣꯏ ꯌꯥꯝ ꯀꯥ ꯍꯦꯟꯅ ꯁꯥꯕꯗꯤ ꯑꯣꯏꯗꯦꯕꯀꯣ
ꯎꯝ ꯈꯪꯗꯦꯗ ꯒꯥꯔꯤ ꯃꯈꯣꯟ ꯂꯝꯕꯤ ꯃꯇꯥꯏ ꯑꯣꯏꯕꯒꯤꯅꯦ ꯑꯩꯈꯣꯏꯒꯤꯁꯦ ꯒꯥꯔꯤ ꯑꯗꯨꯝ ꯆꯠ ꯄꯒꯤ ꯃꯈꯣꯟꯁꯦ ꯀꯟꯅ ꯀꯟꯅꯅꯦ ꯇꯥꯗꯣꯢꯁꯤ ꯑꯗꯨꯝ ꯇꯥꯗꯣꯏꯅꯦ ꯒꯥꯔꯤ ꯍꯦꯛ ꯑꯆꯧ ꯑꯆꯧꯕ ꯂꯥꯛꯀꯥꯟꯗꯗꯤ ꯑꯗꯨꯝ
ꯎꯝ ꯑꯣ ꯑꯗꯣ ꯂꯝꯕꯤ ꯃꯅꯥꯛ ꯃꯛꯇ ꯂꯩꯕ꯭ꯔꯣ ꯅꯣꯏꯗꯤ
ꯑꯥ ꯂꯝꯕꯤ ꯃꯅꯥꯛ ꯀꯩꯊꯦꯜ ꯃꯅꯥꯛꯇ ꯂꯩꯑꯕ ꯑꯗꯨꯒꯤ ꯑꯃ ꯅꯨꯃꯤꯗꯥꯡ ꯑꯣꯏꯔꯁꯨ ꯑꯗꯨꯝ ꯂꯥꯡꯕꯤ
ꯃꯥꯅꯦ ꯃꯥꯅꯦ ꯇꯨꯝꯕꯁꯨ ꯅꯨꯡꯉꯥꯏꯔꯝꯃꯣꯏꯀꯣ ꯒꯥꯔꯤ ꯑꯗꯨꯝ ꯆꯠꯊꯣꯛ ꯆꯠꯁꯤꯟ ꯇꯧꯕꯅꯤꯅ
ꯎꯝ ꯅꯨꯡꯉꯥꯏꯇꯦ
ꯂꯝꯕꯤ ꯃꯅꯥꯛꯇ ꯂꯩꯕꯁꯦ ꯑꯗꯨꯅꯤꯅꯦ ꯋꯕꯅꯤꯅꯦ
ꯒꯥꯔꯤ ꯍꯧꯖꯤꯛ ꯆꯠꯄꯁꯤ ꯃꯀꯣꯟ ꯇꯥꯕ꯭ꯔꯥ
ꯃꯨꯈꯣꯟ ꯑꯝꯇ ꯇꯗꯦ
ꯑꯣ ꯌꯥꯝ ꯐꯩꯌꯦ ꯁꯤꯗꯗꯤ ꯌꯥꯝ ꯀꯟꯅ ꯇꯥꯏꯌꯦꯕ ꯑꯗꯨ
ꯎꯝ ꯑꯥ
ꯑꯁ ꯅꯪꯅ ꯍꯧꯖꯤꯛ ꯂꯩꯔꯤꯕꯔꯤ ꯃꯐꯝꯗꯣ ꯂꯩꯕ ꯌꯥꯝ ꯅꯨꯡꯉꯥꯏꯕꯅꯦ
ꯍꯣꯏ ꯌꯦꯡꯕ ꯌꯥꯝ ꯅꯨꯡꯉꯥꯏ ꯍꯥꯏꯩꯅꯔꯗ ꯎ
ꯑꯩꯁꯨ ꯑꯗꯨꯗ ꯀꯣꯏꯕ ꯌꯥꯝ ꯆꯠꯅꯤꯡꯉꯦ ꯑꯃꯨꯛ ꯆꯠꯈꯤꯕꯗꯤ ꯆꯠꯇ꯭ꯔꯤ ꯀꯨꯏꯔꯦ
ꯀꯣꯏꯕ ꯂꯥꯛꯄ ꯌꯥꯏꯅꯦ ꯌꯥꯏꯗꯅ ꯀꯣꯏꯅꯤꯉꯥꯏ ꯃꯐꯝꯗꯤ ꯌꯥꯝ ꯂꯩꯕꯅꯦ
ꯇꯣ ꯃꯃꯥꯡ ꯆꯍꯤꯗ ꯆꯠꯀꯦꯗ ꯈꯟꯅꯕꯅꯦꯕ ꯑꯗꯨꯒ
ꯑꯣ
ꯆꯠꯈꯤꯗ꯭ꯔꯦ ꯍꯥꯏꯅꯔ ꯇꯣꯛꯑꯒ ꯆꯠꯇꯅ ꯇꯣꯛꯈ꯭ꯔꯦ ꯅꯣꯏꯗꯤ ꯀꯣꯏ ꯆꯠꯇ꯭ꯔꯣ ꯑꯗꯨꯗ ꯂꯩꯕꯗꯣ
ꯀꯣꯏꯕ ꯆꯠꯂꯦꯗ ꯃꯔꯛ ꯃꯔꯛꯇ ꯑꯥ ꯀꯩꯅꯣ ꯁꯦꯞꯇꯦꯝꯕꯔ ꯑꯣꯛꯇꯣꯕꯔ ꯅꯣꯕꯦꯝꯕꯔ ꯑꯗꯨꯒꯨꯝꯕ ꯊꯥꯗꯀꯣ
ꯎꯝ
ꯍꯧꯖꯤꯛꯇꯤ ꯅꯣꯡ ꯆꯨꯕ ꯅꯣꯡꯖꯨ ꯊꯥꯅꯤꯅ ꯀꯌꯥꯝ ꯅꯨꯡꯉꯥꯏꯇꯦꯅ ꯆꯠꯄꯗ꯫ ꯅꯣꯡꯖꯨ ꯊꯥ ꯑꯣꯏꯕꯅꯤꯅꯀꯣ ꯀꯣꯏꯕ ꯆꯠꯄꯗꯣ꯫
ꯎꯝ ꯍꯣꯏ ꯅꯣꯡ ꯇꯥꯗꯕ ꯃꯇꯝꯗ ꯆꯠꯄ ꯑꯗꯨꯗꯤ ꯆꯞ ꯆꯥꯔꯅꯤ꯫
ꯑꯁ꯫
ꯑꯈꯣꯏ ꯏꯃꯥꯟꯅꯕꯤ ꯃꯈꯩꯁꯨ ꯑꯆꯥꯄꯣꯠ ꯆꯥꯔꯨꯁꯦ ꯈꯣꯠꯂꯨꯁꯦ ꯇꯧꯋꯦ ꯑꯩꯅ ꯆꯥꯕꯨꯗꯤ ꯆꯥꯔꯨꯁꯦ ꯑꯗꯣ ꯑꯩ ꯊꯕꯛ ꯑꯃ ꯇꯧꯕꯒꯤ ꯍꯧꯖꯤꯛ ꯀꯟꯅ ꯆꯤꯜꯂꯤꯌꯦ ꯈꯣꯠꯂꯤ ꯍꯥꯏꯕ꯫
ꯃꯣꯏꯁꯨ ꯌꯥꯎꯒꯦ ꯌꯥꯎꯒꯦꯗ ꯑꯩꯅ ꯍꯣꯏ ꯌꯥꯎꯑꯣ ꯍꯥꯏꯔꯒ ꯌꯥꯎꯍꯟꯕꯅꯦ ꯎꯝ꯫ ꯁꯥꯟꯅꯩ ꯌꯥꯎꯍꯜꯂꯦ ꯑꯗꯨꯒ꯫
ꯎꯝ꯫
ꯑꯗꯨꯝ ꯇꯧꯁꯦ ꯇꯧꯁꯦ ꯇꯧꯋꯦ ꯇꯧꯔꯦ ꯑꯩꯅ ꯑꯃꯨꯛ ꯌꯨꯝ ꯂꯩꯕꯅꯤꯅ ꯍꯧꯖꯤꯛ ꯑꯃꯨꯛ ꯌꯥꯗ꯭ꯔꯦ꯫
ꯎꯝ꯫
ꯂꯧꯕꯨꯛ ꯀꯨꯝꯕꯗ ꯆꯠꯂ ꯁꯥꯟꯅꯔꯗꯤ ꯆꯤꯛꯇꯧ ꯃꯥꯜꯂꯦ꯫
ꯍꯣꯏ꯫
ꯎꯝ ꯅꯠꯇ꯭ꯔꯗꯤ ꯌꯥꯗꯧ ꯃꯥꯟꯗꯦ꯫ ꯆꯤꯡꯒꯨꯝ ꯆꯤꯡꯒꯨꯝꯕ ꯋꯥꯡꯅ ꯂꯩꯔꯒ ꯇꯧꯕ꯫
ꯎꯝ ꯎ ꯄꯝꯕꯤꯒꯤ ꯃꯈꯥꯗ ꯐꯝꯃꯒ ꯇꯧꯔꯗꯤ ꯅꯨꯡꯉꯥꯏꯅꯤ꯫ ꯁꯔꯅꯝ
ꯎꯝ꯫
ꯅꯣꯏ ꯑꯁꯤꯗ ꯂꯥꯛꯀꯥꯟꯗ ꯑꯗꯨꯝ ꯀꯅꯤ ꯌꯨꯝꯗ ꯑꯗꯨꯝ ꯂꯩꯕ꯭ꯔꯥ ꯅꯠꯇ꯭ꯔꯒ ꯁꯤ ꯇꯝꯄꯥꯛꯇ ꯑꯗꯨꯝ ꯂꯩꯔꯕ꯫
ꯑ ꯇꯝꯄꯥꯛꯇ ꯑꯗꯨꯝ ꯂꯩꯗ ꯌꯨꯝꯗꯁꯨ ꯂꯩꯌꯦ ꯇꯝꯄꯥꯛꯇꯁꯨ ꯂꯩ꯫
ꯎꯝ꯫
ꯎꯝ꯫
ꯌꯨꯝꯗꯁꯨ ꯑꯗꯨꯝ ꯃꯤ ꯑꯗꯨꯝ ꯅꯣꯏ ꯇꯝꯃꯍꯣꯏ ꯆꯦꯆꯦꯍꯣꯏ ꯂꯣꯏ ꯂꯩꯕ ꯅꯠꯇ꯭ꯔꯣ ꯌꯨꯝꯗ꯫
ꯌꯨꯝꯗꯅꯦ ꯑꯩꯈꯣꯏ ꯑꯩꯒꯤ ꯏꯌꯥꯝꯕꯗꯤ ꯀꯩꯅꯣ ꯃꯥꯗꯤ ꯄꯣꯁꯇꯤꯡ ꯖꯒꯥꯗ ꯂꯩꯌꯦꯕꯀꯣ ꯃꯥꯒꯤ ꯊꯕꯛ ꯇꯧꯐꯝꯗꯕꯣ ꯑꯗꯨꯒ ꯌꯨꯝꯗꯅ ꯑꯩꯒꯤ ꯏꯃꯥ ꯂꯩꯕ ꯑꯗꯨꯒ ꯑꯩꯈꯣꯏ ꯏꯄꯥꯁꯨ ꯃꯥꯏ ꯄꯣꯁꯇꯤꯡ ꯃꯐꯝꯗ ꯖꯒꯥꯗꯀꯣ ꯑꯗꯨꯅ ꯌꯨꯝꯗ ꯑꯩꯈꯣꯏ ꯏꯃꯥ ꯂꯩꯌꯦ ꯏꯅꯥꯎꯄꯥ ꯂꯩꯌꯦ ꯏꯆꯟꯅꯨꯄꯤ ꯂꯩꯌꯦ꯫
ꯎꯝ ꯑꯃꯨꯛꯃꯨꯛ ꯂꯣꯏꯅ ꯊꯕꯛ ꯍꯟꯅꯔꯛꯑ ꯀꯥꯟꯗ ꯄꯨꯟꯗꯣꯏꯅꯦ꯫
ꯍꯣꯏ꯫
ꯑꯈꯣꯏꯒꯤꯗꯤ ꯑꯉꯥꯡ ꯂꯣꯏ ꯄꯤꯛꯅꯔꯤ ꯄꯤꯛꯅꯔꯤ ꯍꯥꯏꯗꯤ ꯑꯩꯅ ꯑꯍꯅꯦꯕ ꯑꯗꯨꯒꯤ꯫
ꯑꯣ ꯑꯣ ꯑꯣ꯫
ꯑꯍꯟ ꯍꯥꯏꯕꯗꯤ ꯍꯣꯏ ꯃꯊꯛꯇꯕꯨꯗꯤ ꯂꯩꯔꯁꯨ ꯃꯣꯏꯗꯣ ꯀꯃꯥꯏꯅ ꯍꯥꯏꯅꯤ ꯃꯣꯏꯅ ꯃꯣꯏ ꯊꯣꯛꯄ ꯑꯃ ꯂꯩꯒꯥꯔꯦ ꯑꯩꯒ ꯄꯨꯟꯕ ꯃꯈꯥ ꯃꯈꯩꯗꯨꯗꯤꯅꯦ ꯑꯩꯍꯣꯏ ꯀꯥ ꯍꯣꯏ ꯃꯆꯥ ꯀꯩꯀꯩꯗꯣ ꯑꯗꯨ ꯄꯨꯜꯂꯦ ꯑꯗꯨꯝ ꯑꯩ ꯄꯨꯜꯂꯝꯃꯦ ꯑꯩ ꯃꯣꯏꯒꯤꯅ ꯑꯍꯜ ꯃꯛ ꯃꯈꯩꯅ ꯑꯍꯟ ꯃꯈꯩ ꯊꯣꯛꯄ ꯂꯩꯒ꯭ꯔꯁꯨ ꯑꯩꯅ ꯑꯗꯨꯝ ꯑꯍꯟ ꯁꯥꯔꯥ ꯂꯩꯕꯤꯅꯤ ꯑꯉꯥꯡ ꯃꯌꯥꯝ ꯃꯔꯛꯇꯗꯤ
ꯎꯝ
ꯐꯥꯎ ꯁꯥꯔꯒ ꯑꯩꯅ
ꯎꯝ ꯎꯝ ꯎꯝ
ꯅꯣꯏꯒꯤꯗꯤ ꯂꯣꯏ ꯆꯥꯎꯔꯝꯃꯅꯤ
ꯑꯩꯒꯤꯗꯦ ꯌꯝꯕꯗꯤ ꯍꯣꯏ ꯆꯍꯤ ꯀꯨꯟꯊ꯭ꯔꯥ ꯐꯥꯖꯤꯜꯂꯛꯑꯦ ꯑꯃ
ꯅꯨꯄꯤ ꯊꯤꯕ ꯌꯥꯔꯛꯑꯅꯤ
ꯍꯣꯏ ꯅꯨꯄꯤ ꯊꯤꯕꯗꯤ ꯌꯥꯔꯦ ꯑꯗꯣ ꯏꯃꯨꯡ ꯈꯔ ꯌꯦꯡꯁꯤꯟꯕ ꯇꯥꯕ ꯃꯥ ꯑꯩꯁꯦ ꯃꯤꯅ ꯑꯣꯏꯗꯣꯏꯅꯤ ꯅꯠꯇ꯭ꯔꯥ
ꯍꯣꯏ ꯑꯗꯨꯁꯨ ꯇꯧꯗꯕ ꯌꯥꯗꯕꯅꯤ
ꯏꯃꯨꯡꯁꯤ ꯈꯔ ꯌꯦꯡꯈ꯭ꯔꯕ ꯃꯇꯨꯡꯗ ꯊꯤꯍꯟꯕ ꯇꯥꯔꯦ
ꯎꯝ ꯆꯍꯤ ꯃꯇꯥꯡ ꯍꯥꯏꯔꯗꯤ ꯌꯥꯔꯕꯅꯦꯕ
ꯍꯣꯏ ꯍꯣꯏ ꯅꯨꯨꯄꯥꯗꯤ ꯊꯥꯔꯇꯤ ꯐꯥꯏꯚ ꯌꯧꯔꯁꯨ ꯀꯥꯏꯗꯦꯗꯀꯣ
ꯍꯣꯏ ꯑꯗꯨꯕꯨꯗꯤ ꯀꯩꯁꯨꯕꯨꯗꯤ ꯀꯥꯏꯗꯦ ꯑꯗꯣ ꯍꯧꯖꯤꯛꯀꯥꯟꯗꯤ ꯑꯗꯨꯝ ꯊꯦꯡꯅ ꯊꯦꯡꯅꯁꯨ ꯇꯧꯅꯔꯦꯗꯀꯣ ꯂꯨꯍꯣꯡꯅꯕ ꯈꯣꯠꯄ ꯇꯧꯔꯁꯨ ꯊꯕꯛꯀꯤ ꯀꯩꯀꯩ ꯇꯧꯔꯁꯨ
ꯊꯥꯔꯇꯤ ꯁꯨꯔꯁꯨ ꯀꯥꯏꯗꯦꯗ ꯅꯨꯄꯤꯁꯦ ꯑꯗꯨꯝ ꯌꯥꯝ ꯑꯍꯟ ꯍꯥꯏꯕꯗꯦ ꯌꯨꯝꯗ ꯈꯤꯇꯪ ꯁꯦꯕꯥ ꯇꯧꯔꯒ ꯂꯩꯕꯅ ꯐꯩꯌꯦꯕ ꯌꯥꯝ ꯉꯟꯅ ꯄꯥꯟꯊꯣꯛꯈꯤꯕꯗꯨꯁꯨ ꯀꯣ
ꯃꯥꯅꯦ ꯃꯥꯅꯦ ꯏꯁꯥꯒꯤ ꯊꯕꯛ ꯑꯃ ꯂꯩꯔꯒ ꯄꯥꯟꯕꯅ ꯐꯔꯤꯅꯦ
ꯅꯠꯇ꯭ꯔꯗꯤ ꯍꯧꯖꯤꯛꯁꯨ ꯑꯗꯨꯝ ꯅꯨꯄꯤ ꯃꯈꯩꯁꯦ ꯊꯕꯛ ꯇꯧꯅꯕ ꯑꯗꯨꯝ ꯊꯤꯅꯔꯦꯗ ꯃꯥꯏ ꯃꯥꯏ ꯉꯝꯅꯕ ꯃꯁꯥꯗꯣ
ꯎꯝ ꯃꯇꯤꯛ ꯆꯥꯕꯥ ꯅꯨꯄꯥ ꯊꯤꯔꯨꯕꯅꯦ
ꯎꯝ ꯃꯥ ꯃꯥꯁꯨ ꯆꯥꯅꯕ ꯑꯗꯨꯝ ꯍꯣꯠꯅꯩꯌꯦ ꯅꯨꯄꯤ ꯃꯈꯩꯁꯨ